ꯇꯥꯕ꯭ꯔꯣ ꯇ ꯑꯩꯁꯨ ꯇꯥꯏꯌꯦ ꯇꯥꯏꯌꯦ
ꯐꯝꯃꯤꯌꯦꯦ
ꯆ ꯆ ꯍꯥꯏꯗꯤ ꯇꯣꯡꯦ
ꯍꯧꯥꯎꯒꯂꯣ ꯊꯋꯦꯉꯤ
ꯑꯁ ꯇꯁꯨ ꯉꯀꯣ ꯍꯦ
ꯄ ꯄꯨꯪꯀꯤꯤꯗ ꯍꯧꯠꯇ ꯄꯨꯪꯀꯤꯤꯗ ꯍꯧꯋꯥꯠꯇ ꯏꯅ
ꯍ ꯍꯧꯔ
ꯑꯋꯥ ꯄꯨꯡ ꯅꯤꯄꯥꯜ ꯃꯥꯄꯜ ꯇꯥꯗꯧꯔꯦ ꯀꯩꯅꯣ
ꯁ ꯃꯅ ꯇ ꯔꯟꯕꯩ ꯌꯥꯦ ꯆꯥꯛ ꯆꯔ
ꯐ ꯆꯔꯗꯗ ꯍꯧꯗ ꯆꯔꯦꯅꯤ
ꯍꯧꯖꯤꯛ ꯆꯔꯒꯦꯕ
ꯆꯥꯔꯅꯤ ꯆꯥꯗꯔꯤꯌꯦ
ꯀꯔꯤ ꯃꯁ ꯌꯥꯎꯅ
ꯎꯝ ꯀꯩꯅꯣ ꯃꯔꯒꯥ ꯁꯣꯏꯗꯣꯟ ꯑꯀꯪꯕꯗ ꯑꯦ ꯑꯁꯣꯏ ꯑꯀꯪꯕꯗ
ꯑꯣꯅꯤꯅꯦꯦ
ꯑ ꯊꯣꯡꯕꯤꯈ꯭ꯔꯦ ꯉꯍꯥꯛ ꯂꯩꯔꯗꯤ ꯆꯥꯔꯅꯤ ꯑꯦꯛꯖꯝꯅꯔꯤ ꯍꯥꯏ ꯇꯣꯏ ꯅ ꯄꯦ ꯈ ꯅꯄꯦ ꯈ
ꯎ ꯀꯗ
ꯄꯨꯡ ꯃꯥꯄꯜ ꯃꯈꯥꯏ ꯎꯝ
ꯃꯥꯄꯜ ꯃꯈꯥꯏꯅ
ꯍꯣꯏ
ꯎꯨꯡ ꯀꯌꯥꯂ ꯍꯜꯂꯛꯛꯇ ꯇꯣꯏꯕ
ꯈꯪꯗꯦ ꯇꯨꯕꯗꯣ ꯉꯟꯅ ꯂꯣꯏꯔꯗꯤ ꯉꯟꯅ ꯍꯜꯂꯛꯑꯦ ꯇꯨꯕꯗꯣ ꯇꯦꯡꯅ ꯂꯣꯔꯦꯗꯦ ꯇꯦꯡꯗ ꯑꯦ
ꯀꯣꯏꯀꯤꯦꯌꯥꯀꯦꯗ ꯍꯦ ꯍꯦꯂꯣ ꯑꯩꯒꯤꯦ
ꯉꯔꯥꯡꯗꯤ ꯑꯩ ꯍꯜꯂꯛꯑꯕꯗ ꯄꯨꯡ ꯃꯔꯤ ꯇꯥꯔꯛꯗꯥꯏ ꯑꯍꯨꯝ ꯅꯠꯇꯦ ꯃꯔꯤ ꯇꯥꯔꯝꯗꯥꯏꯅꯦ ꯑꯩ ꯍꯜꯂꯛꯗꯒꯅ
ꯊꯦꯡꯉ ꯊꯔ
ꯊꯦꯡ ꯊꯦꯡ
ꯅꯃꯥꯟꯅ ꯃꯤꯒ ꯆꯠꯇ꯭ꯔꯣ
ꯃꯣꯏ ꯆꯠꯄꯅꯦ
ꯑꯩ ꯃꯪꯗ ꯅꯪ ꯎꯑꯦ
ꯁꯦꯝꯕꯔꯔꯣ
ꯍ
ꯀꯃꯥꯏꯅ ꯃꯪꯒꯦ ꯑꯗꯨꯗꯤ
ꯕꯥꯅꯤ ꯈꯨꯗꯥꯥꯡ ꯄꯥꯏꯔꯒ ꯂꯝꯕꯤꯗ ꯆꯠꯂꯒ ꯂꯩꯔꯃ
ꯂꯩ ꯃꯪꯗꯗꯦ ꯑꯩꯅ ꯆꯤꯟꯊꯤꯕ ꯃꯪ ꯑꯣꯏꯔꯕꯅꯤꯗ
ꯌꯥꯝ ꯌꯥꯝ ꯅꯨꯡꯁꯤꯅꯅ ꯂꯩꯕꯅꯤ
ꯅꯪꯒꯤ ꯃꯥꯡꯗꯣ
ꯎꯝ
ꯅꯪꯒꯤ ꯈꯨꯗꯒꯤ ꯊꯣꯔꯛꯄ ꯃꯪ ꯑꯣꯏꯔꯝꯒꯅꯤꯀꯣ ꯍꯧꯖꯤꯛ ꯈꯛꯇ
ꯃꯁꯤꯟ ꯄꯤꯁꯀ
ꯀꯃꯤꯅꯣꯅꯦ
ꯅꯪ ꯈꯨꯗꯥꯡ ꯄꯥꯏꯔꯒ ꯆꯠꯂꯒ ꯂꯩꯔꯝꯕ ꯋꯥꯔꯦ
ꯅ ꯆꯤꯟꯊꯤꯕ ꯋꯥꯗꯣ ꯉꯥꯡꯒꯅꯨꯅꯦ
ꯆꯗꯤ ꯍꯥꯏ
ꯀꯔꯤ
ꯃꯂꯤ ꯄꯔ
ꯀꯅꯥꯅ
ꯏ
ꯎꯝ ꯑꯗꯨꯒꯤꯔꯣ ꯍꯧꯖꯤꯛ ꯐꯥꯎ ꯐꯒꯠꯇ꯭ꯔꯤꯗꯣ
ꯑ ꯃꯪ ꯅꯨꯡꯉꯥꯏ ꯑꯗꯨꯒꯤ
ꯅꯪꯒꯤ ꯃꯪꯗꯣ ꯈꯨꯗꯛꯇ ꯅꯪꯒꯤ ꯈꯨꯗꯒꯤ ꯊꯣꯔꯛꯄ ꯃꯪꯅꯦ ꯍꯥꯏꯕꯗꯣ ꯑꯩ ꯆꯟꯅꯩ
ꯑꯁ ꯃꯀꯥꯠꯖꯥꯠꯅꯤꯀꯣ
ꯖꯥꯏ ꯉꯥꯡꯕ ꯅꯠꯇꯦ ꯑꯁꯦꯡꯕꯩꯅꯦ ꯑꯩꯅ ꯉꯥꯡꯈꯤꯕꯁꯦ ꯇꯝꯄꯨ ꯁꯨꯝꯗ꯭ꯔ
ꯑꯁꯇꯚꯜꯁꯦꯔꯣ
ꯇꯨꯝꯍꯜꯂꯣ ꯇꯨꯅꯣ ꯆꯨꯝꯃꯦ ꯍꯥꯏꯕꯗꯣ ꯑꯩ ꯈꯪꯉꯦ ꯆꯨꯝꯍꯜꯂꯣ ꯍꯥꯏꯕ ꯅꯠꯇꯦ
ꯗꯤ ꯖꯝꯁꯦꯟꯗꯔꯗꯤ ꯂꯥꯛꯄ꯭ꯔꯣ
ꯑꯁꯤꯗꯒꯤ ꯒꯥꯔꯤ ꯇꯣꯡꯉꯔꯗꯤ ꯃꯤꯅꯤꯠ ꯃꯉꯥ ꯑꯃꯈꯛꯇꯪꯗ
ꯑꯗꯨꯗꯤ ꯅꯀꯤꯅ
ꯈꯣꯡꯅ ꯆꯠꯂꯗꯤ ꯄꯨꯡꯈꯥꯏꯒꯨꯝ ꯆꯠꯂꯦ
ꯃꯅ
ꯅꯥꯥꯛꯑꯦ ꯅꯥꯑꯦꯗ ꯀꯅꯤ ꯅꯥꯥꯛꯑꯦ
ꯑꯔ ꯍꯣ ꯀꯔꯦ ꯇꯒꯦ
ꯉꯔꯥꯡ ꯄꯨꯡ ꯇꯔꯥ ꯇꯔꯥꯃꯊꯣꯏ ꯑꯗꯨꯋꯥꯏꯗꯤ ꯇꯨꯝꯗꯤ ꯇꯨꯝꯔꯝꯒꯅꯤ ꯑꯩ ꯉꯔꯥꯡ ꯌꯥꯝ ꯁꯣꯛꯅꯤꯡꯉ ꯇꯨꯝꯕꯅꯤ ꯈꯪꯉꯕ
ꯁꯥꯎꯈꯤꯅꯣ ꯁꯥꯎꯈꯤꯤꯂ
ꯅ ꯁꯤꯁꯨ ꯌꯥ ꯌꯥꯗꯕꯩꯀꯣ ꯑꯩꯁꯨꯦ ꯁꯥꯎꯅꯤꯡꯕꯅ ꯐꯥꯎꯅꯤꯡꯕꯅ ꯁꯥꯎꯅꯤꯡꯕꯅ
ꯀꯥꯏꯅꯤ ꯃꯔꯛ ꯃꯔꯛꯇ ꯁꯨꯃꯥꯏꯅ ꯇꯧꯕꯅꯦ ꯑꯩꯁꯨ ꯈꯥꯡꯕꯗ ꯈꯜꯗꯣ ꯃꯃꯥ ꯑꯣꯏꯒꯗꯧꯔꯤꯕꯁꯤꯡ
ꯈꯪꯕꯅ ꯉꯝ ꯑꯩꯗꯤ ꯈꯪꯕꯗꯤ ꯀꯟꯗꯦꯍꯦ ꯅꯨꯄꯥꯒ ꯆꯞ ꯃꯅꯝꯅ ꯑꯩꯅ ꯍꯦꯛ ꯁꯅꯤꯕꯦꯗꯤꯀꯣ
ꯎꯝ
ꯎ ꯐꯣꯟꯒ ꯂꯣꯏ ꯊꯨꯒꯥꯏꯔꯅꯤ
ꯑꯁ ꯐꯣꯟ ꯊꯨꯒꯥꯏꯒꯗꯕ ꯋꯥꯆꯞꯇꯨꯗꯤ ꯑꯩꯒꯤ ꯀꯨꯡꯅꯥꯗ ꯊꯝꯃꯣ
ꯇꯔꯤꯛ
ꯑꯩꯒꯤ ꯄꯣꯀꯦꯠꯇ ꯊꯝꯃꯣ ꯊꯋꯥꯏꯗ ꯋꯥꯁꯂ ꯄꯨꯖꯩ
ꯀꯩꯅꯣ ꯀꯩꯅꯣ ꯊꯝꯗꯣꯏꯁꯦ
ꯐꯅ
ꯑ ꯍ ꯏ ꯐꯟ ꯍꯡ ꯇ ꯇ ꯐꯣꯟꯟ
ꯎꯝ
ꯌꯥꯝ ꯐꯥꯕ ꯐꯣꯟꯗꯣ
ꯍꯣꯏ
ꯀꯨꯏ ꯃꯟꯗꯒꯤ ꯌꯥꯗ꯭ꯔꯦ ꯑꯩꯒꯤ ꯐꯣꯟꯗꯤ ꯇꯥꯕ꯭ꯔꯣ
ꯣꯡꯥꯄꯣꯟꯗꯣ ꯀꯨꯏꯃꯜꯂꯦ ꯍꯥꯏꯕꯗꯣ
ꯀꯔꯤ ꯀꯔꯤ ꯇꯥꯏꯌꯦ ꯀꯔꯤ ꯍꯥꯏꯅꯣ ꯍꯣꯏ
ꯀꯨꯏꯃꯜꯂꯦ ꯍꯥꯏꯗꯅ ꯑꯩꯉꯣꯟꯗꯒꯤ ꯍꯟꯕ꯭ꯔꯣ
ꯍꯜꯂꯦ ꯍꯂꯦ
ꯎꯝ
ꯆꯍꯤ ꯀꯌꯥꯅꯣ ꯆꯍꯤ ꯀꯌꯥꯅꯣ ꯑꯩꯅ ꯂꯩꯕꯗ ꯁꯤ ꯐꯣꯟꯁꯦ ꯆꯍꯤ ꯆꯍꯤ ꯍ ꯀ ꯎ ꯃꯉꯥ ꯃꯔꯤ ꯃꯉꯥ ꯁꯨꯔꯝꯃꯅꯤꯌꯦ
ꯑꯁ ꯃꯔꯤ ꯃꯉꯥ ꯈꯛꯇꯕꯨ ꯆꯍꯤꯔꯣ
ꯆꯍꯤ ꯃꯔꯤ ꯃꯉꯥ ꯁꯨꯔꯔꯕꯅꯤꯁꯦ ꯑꯩ ꯄꯥꯏꯔꯤꯕ ꯐꯣꯟꯁꯦ
ꯆꯍꯤ ꯆꯍꯤ ꯇꯔ ꯁꯣ ꯀꯕꯅꯤ
ꯑꯗꯨꯅꯤꯅ ꯌꯥꯗꯔꯦ ꯐꯣꯟ ꯄꯥꯏꯕꯗ ꯃꯃꯟ ꯈꯔ ꯇꯥꯡꯕ ꯄꯥꯏꯔꯦ ꯐꯥꯗꯧꯕ ꯏꯁꯇꯣꯔꯦꯖꯇ ꯌꯥꯎꯗꯕ ꯐꯥꯏꯕꯅꯤꯅ ꯍꯦꯡ ꯆꯠ ꯆꯠꯄꯅꯤꯅ ꯂ ꯌꯥꯗ꯭ꯔꯦ ꯑꯩꯒꯤ ꯐꯣꯟꯗꯤ
ꯍꯣꯟ ꯂꯩꯣꯟ ꯐꯣꯟ ꯂꯩꯒꯗꯧꯕ ꯃꯇꯝ ꯅꯛꯁꯤꯜꯂꯛꯄꯒꯤꯅꯦ
ꯑꯣꯣ ꯂꯩꯅꯕꯗꯣ ꯄꯩꯁꯥ ꯂꯩꯇꯌꯦ ꯍꯧꯖꯤꯛꯀꯥꯟ ꯐꯣꯟ ꯃꯃꯜꯁꯨ ꯌꯥꯝ ꯇꯥꯡꯉꯦ ꯀꯩꯒꯤꯅꯣ ꯑꯩꯈꯣꯏꯔꯣꯝꯗꯗꯤ ꯇꯥꯡꯗ ꯁꯣꯝ ꯑꯁꯣꯝꯗ
ꯍꯣꯡꯉꯦꯅ ꯍꯟꯗꯛꯀꯥꯟꯗꯤ ꯐꯣꯟ
ꯑꯦꯁ ꯍꯧꯖꯤꯛ ꯍꯧꯖꯤꯗꯛꯀꯥꯟ ꯐꯣꯟ ꯍꯣꯡꯗ꯭ꯔꯦ ꯑꯩ ꯅꯍꯥꯟ ꯏꯃꯥ ꯏꯅꯥꯎꯅꯨꯄꯤꯒꯤ ꯂꯩꯌꯦꯕꯀꯣ ꯃꯃꯥꯡ ꯊꯥꯗ ꯑꯁ ꯈꯨꯇꯥꯡ ꯑꯃ ꯌꯥꯗꯦ ꯑꯗꯨꯒꯤ ꯃꯇꯨꯡ ꯎ ꯀꯩꯅꯣꯗ ꯍꯥꯏꯕ ꯍꯥꯏꯗ꯭ꯔꯦ ꯂꯥꯁ ꯌꯌꯥꯔꯗꯣ ꯑꯦꯅꯥꯎꯟꯄꯤꯒꯤ ꯂꯩꯌꯦꯕ ꯑꯗꯨ ꯂꯩꯕ ꯑꯗꯣ ꯀꯩꯅꯣ ꯇꯔꯥ ꯇꯔꯥꯅꯤꯊꯣꯏ ꯈꯛꯇꯒꯤ ꯂꯩꯕꯅꯦꯕꯀꯣ ꯃꯥꯒꯤ ꯏꯁꯇꯣꯔꯦꯖꯇꯣ ꯀꯌꯥ ꯀꯌꯥꯅꯣ ꯌꯥꯝ ꯌꯥꯝꯃꯦꯅꯦꯕ ꯏꯁꯇꯣꯔꯦꯖꯇꯣ ꯇꯔꯥꯅꯤꯊꯣꯏ ꯈꯛꯀꯤ ꯌꯥ ꯂꯩꯌꯦ ꯑꯗꯨꯒ ꯃꯥꯒꯤ ꯏꯁꯇꯣꯔꯦꯁꯇꯣ ꯀꯌꯥꯅꯣ ꯇꯨ ꯑꯦꯠ ꯕꯥꯏ ꯁꯤꯛꯁ ꯕꯥꯏ ꯋꯥꯟ ꯇꯨ ꯑꯦꯠꯔ ꯀꯩꯅ ꯑꯣꯏꯕꯅꯤꯕꯀꯣ ꯑꯗꯨ ꯌꯥꯝꯃꯦ ꯑꯗꯨꯗꯒꯤ ꯌꯥꯔꯦ ꯍꯥꯏꯅ ꯂꯩꯔꯦꯀꯣ ꯑꯗꯣ ꯑꯗꯨ ꯃꯇꯨꯡ ꯃꯃꯥꯡ ꯊꯥꯗ ꯏꯅꯥꯎꯅꯨꯄꯤ ꯑꯃꯒꯤ ꯑꯃꯨꯛ ꯂꯩꯌꯦꯕꯀꯣ ꯑꯗꯣ ꯐꯣꯟ ꯀ ꯇꯥꯡꯉꯕꯅꯤ ꯈꯪꯉꯕ ꯍꯧꯖꯤꯛꯀ ꯃꯛꯣꯏꯁꯨ ꯍꯥꯏꯌꯦ ꯌꯥꯝ ꯐꯣꯟꯁꯦ ꯃꯥꯔꯁ ꯁꯤꯒꯤ ꯐꯣꯟ ꯇꯥꯡꯕ ꯍꯧꯈ꯭ꯔꯕꯅꯦ ꯃꯣꯏꯁꯨ ꯍꯥꯏꯌꯦꯕꯀꯣ ꯃꯃꯥꯡꯗꯗꯤ ꯑꯗꯨꯗꯤ ꯌꯥꯝ ꯍꯣꯡꯡꯂꯝꯕꯅꯤ ꯍꯧꯖꯤꯛꯇꯤ ꯐꯣꯟ ꯌꯥꯝ ꯇꯥꯡꯉꯦ ꯐꯣꯟ ꯂꯩꯔꯨꯅꯨ ꯍꯥꯏꯌꯦ ꯃꯣꯏꯅꯁꯨ
ꯎ ꯈꯪꯗꯦ ꯑꯩꯈꯣꯏꯗꯤ ꯐꯣꯟ ꯂꯩꯗꯕꯅꯤꯅ
ꯑꯩꯒꯤꯗꯤ ꯂꯩꯗꯦ ꯏꯅꯥꯎꯅꯨꯄꯤꯁꯤꯡꯒꯤ ꯂꯩꯕꯅꯤꯅꯀꯣ
ꯎꯝ
ꯅ ꯃꯣꯏꯅꯁꯨ ꯍꯥꯏꯌꯦ ꯍꯧꯖꯤꯛꯁꯦ ꯐꯣꯟ ꯌꯥꯝ ꯇꯥꯡꯉꯦ ꯈꯔ ꯍꯣꯡꯗꯕ ꯃꯇꯝꯗ ꯂꯩꯌꯣ ꯍꯧꯖꯤꯛꯀꯥꯟꯁꯦ ꯑꯩꯈꯣꯏꯅꯁꯨ ꯃꯃꯜ ꯅꯣꯏꯅ ꯄꯥꯝꯕ ꯃꯃꯜꯗ ꯑꯩꯈꯣꯏꯅꯁꯨ ꯄꯤꯕ ꯉꯝꯗꯦ ꯑꯩꯈꯣꯏꯁꯨ ꯇꯥꯡꯅ ꯂꯩꯔꯛꯄ ꯄꯅꯤꯅ ꯂꯧꯔꯛꯄꯅꯤꯅ ꯃꯣꯏꯁꯨ ꯑꯗꯨꯝ ꯍꯥꯏ ꯑꯗꯨꯃꯥꯏꯅ ꯍꯥꯏꯌꯦꯕꯀꯣ
ꯍꯣꯏ
ꯇꯥꯡ ꯑꯃꯅꯤ
ꯅꯪ ꯉꯔꯥꯡ ꯄꯨꯡ ꯉꯔꯥꯡ ꯅꯪ ꯉꯔꯥꯡ ꯄꯨꯡ ꯀꯌꯥꯗ ꯇꯨꯝꯒꯦ
ꯄꯥꯔꯥ ꯃꯈꯥꯏ ꯇꯔꯥ ꯃꯥꯊꯣꯏ ꯑꯗꯨꯋꯥꯏ ꯇꯨꯝꯃꯝꯒꯅꯤꯌꯦ ꯈꯪꯗ꯭ꯔꯦ ꯑꯩꯁꯨ
ꯑꯣ
ꯅꯪꯗꯤ ꯌꯦꯉꯗ
ꯑꯩꯗꯤ ꯄꯨꯡ ꯃꯉꯥꯔꯥ ꯃꯔꯤꯔꯥ ꯑꯗꯨꯋꯥꯏꯗ ꯇꯨꯝꯕ
ꯎ ꯄꯣꯜ ꯌꯦꯡꯒꯤ ꯑꯣꯏꯔꯝꯅꯤꯌꯦ
ꯍꯣꯏ ꯉꯔꯥꯡꯗꯤ ꯕꯣꯜ ꯌꯦꯡꯉꯦꯕ
ꯎꯝ ꯄꯣꯜꯇꯨꯒꯥꯜꯗꯣ ꯄꯣꯈꯔ꯭ꯦ ꯀꯞꯄꯒ ꯆꯥꯠꯈꯔ꯭ꯦ ꯑꯩ ꯉꯁꯥꯏ ꯀꯩꯅꯣ ꯐꯦꯁꯕꯨꯛꯇ ꯎꯏꯌꯦꯕꯀꯣ ꯑꯗꯨ ꯌꯦꯡꯉꯀꯥꯟꯗ ꯄꯨꯛꯅꯤꯡꯗ ꯅꯨꯡꯁꯤꯜꯂꯛꯄ ꯋꯥꯅꯤꯗꯃ ꯃꯥꯅ ꯄꯤ
ꯇꯁ ꯇꯁꯨ ꯎꯔꯝꯒꯅꯤ
ꯑꯩ ꯁ꯭ꯇꯦꯇꯁ ꯌꯦꯡꯗ꯭ꯔꯤ
ꯍꯧꯖꯤꯛ ꯌꯦꯡꯉꯣ
ꯍꯣꯔꯦꯟ ꯌꯦꯡꯒꯦ
ꯑꯁ ꯍꯧꯖꯤꯛ ꯌꯦꯡꯗꯕ ꯌꯥꯗꯦ
ꯃꯥꯅ ꯄꯤꯕ ꯇꯔꯤꯗꯣ
ꯍꯣꯢ
ꯌꯦꯡꯂꯨꯔꯒ ꯑꯩꯁꯨ ꯊꯃꯣꯏꯁꯦ ꯅꯨꯡꯉꯥꯏꯇꯦ ꯑꯩꯁꯨ ꯇꯥꯒꯦ ꯇꯧꯋꯦꯕ
ꯑꯩ ꯄꯤ ꯇꯥꯕ ꯃꯇꯝꯗꯗꯤ ꯅꯪ ꯊꯃꯣꯏ ꯅꯨꯡꯉꯥꯏꯇꯦ ꯍꯥꯏꯗꯤ ꯃꯅ ꯄꯤ ꯇꯥꯔꯒꯥ ꯊꯃꯣꯏ ꯅꯨꯡꯉꯥꯏꯇꯦ ꯍꯥꯏ ꯃꯁꯤꯅ
ꯅꯪ ꯀꯔꯝꯀꯥꯟꯗ ꯅꯪꯒꯤ ꯄꯤ ꯇꯥꯒꯦ ꯑꯩꯗꯤ ꯎꯍꯧꯗꯦꯗ ꯅꯪ ꯈꯪꯗꯦ ꯈꯪꯗꯦꯗꯅ
ꯉꯔꯥꯡ ꯄꯤ ꯇꯥꯔꯤꯗꯨꯗꯤ ꯏꯕꯅꯤ ꯐꯣꯟ ꯋꯔꯤ ꯁꯥꯟꯅꯕ ꯌꯥꯗꯕꯗꯨꯗ
ꯉꯔꯥꯡ ꯀꯔꯝ ꯀꯥꯟꯗ ꯄꯤ ꯇꯥꯒꯦ ꯅꯆꯤꯟꯊꯤꯕ ꯋꯥꯗꯣ ꯉꯥꯡꯔꯛꯀꯅꯨ ꯇꯥꯅꯤꯡꯗꯤꯌꯦ
ꯉꯔꯥꯡ ꯅꯪ ꯅꯦꯠꯋꯥꯛ ꯅꯨꯡꯉꯥꯏꯇꯦ ꯍꯥꯏꯕꯗꯩ ꯄꯤ ꯇꯔꯤꯗꯨꯗꯤ
ꯑꯁ ꯑꯁ ꯑꯁ ꯑꯁ ꯑꯁ ꯌꯥꯝ ꯅꯣꯛꯅꯤꯡꯉꯦ ꯌꯥꯝ ꯃꯥꯜꯂꯨꯔꯦ
ꯌꯥꯝ ꯃꯜꯂꯨꯔꯦ
ꯆꯨꯝꯕꯨ ꯆꯨꯝꯗ꯭ꯔꯣ
ꯆꯨꯝꯃꯦ ꯌꯥꯝ ꯃꯥꯜꯂꯨꯔꯦ ꯊꯥꯖꯗꯦ ꯅꯪꯗꯨꯁꯨ ꯅꯪꯒꯤ ꯆꯤꯟꯁꯤꯗꯤ ꯍꯩꯌꯦꯀꯣ
ꯊꯕꯛꯇꯁꯨꯨ ꯍꯥꯩꯕꯅꯤꯅꯦ
ꯈꯣꯏꯍꯤꯗꯒꯤꯗꯤ ꯍꯦꯜꯂꯦ ꯅꯪꯅ
ꯅꯥꯜꯂꯤꯆꯦ ꯀꯩꯀꯩ ꯊꯕꯛ ꯍꯩꯒꯦ ꯑꯗꯨꯗꯤ
ꯎ ꯑꯩ ꯅꯨꯄꯤ ꯅꯨꯡꯁꯤꯕ
ꯏꯁ ꯑꯗꯨꯗꯤ ꯅꯠꯇꯦ ꯊꯕꯛ ꯑꯇꯩ ꯑꯇꯩ ꯍꯥꯏꯕꯅꯦ
ꯊꯕꯛ ꯑꯇꯩ ꯑꯇꯩꯁꯦ ꯋꯥ ꯉꯥꯡꯕ
ꯑꯇꯩꯗꯤ ꯋꯥ ꯉꯥꯡꯕ ꯋꯥ ꯉꯥꯡꯕ ꯐꯠꯇꯔꯣ ꯅꯪꯅ ꯍꯩꯔꯤꯁꯦ
ꯅꯠꯇꯦ ꯑꯇꯣꯞꯄꯁꯨ ꯍꯩꯔꯝꯕ ꯌꯥꯏ ꯑꯗꯨꯕꯨ ꯈꯪꯗꯦ ꯍꯧꯖꯤꯛꯇꯤ ꯍꯥꯏꯔꯔꯣꯏꯒꯦ
ꯍꯥꯏꯔꯛꯎ ꯇꯥꯕꯤꯒꯦ
ꯍꯥꯏꯅꯤꯡꯗꯦ
ꯍꯥꯢꯅꯤꯡꯗ꯭ꯔꯗꯤ ꯇꯣꯛꯎꯅꯦ ꯅꯪ
ꯍꯣꯢ
ꯅꯠꯇꯔꯣ ꯑꯩ ꯄꯨꯡ ꯃꯉꯥ ꯃꯉꯥ ꯃꯤꯅꯤꯠ ꯌꯥꯡꯈꯩꯗ ꯍꯧꯒꯠꯂꯦ
ꯑꯁ ꯌꯥꯝ ꯉꯜꯂꯤꯀꯣ ꯑꯩ ꯇꯨꯝ ꯃꯇꯝꯗꯅꯦ
ꯀꯔꯤ
ꯑꯩꯅ ꯇꯨꯝꯊꯕ ꯃꯇꯝꯗꯅꯦꯕ ꯅꯪ ꯍꯧꯒꯠꯂꯤꯗꯣ
ꯎꯝ ꯎꯝ ꯅꯪꯅꯗꯤ ꯕꯣꯜ ꯌꯦꯡꯕꯅꯤꯅꯦ ꯅꯒ ꯑꯩꯗꯤ ꯕꯣꯜ ꯌꯦꯡꯗꯕꯅꯤꯅ ꯉꯜꯅ ꯍꯩꯒꯛꯂꯦꯗꯅ ꯑꯗꯣ ꯑꯔꯣꯢꯕ ꯅꯨꯃꯤꯠꯇ ꯌꯦꯡꯗꯣꯢꯅꯤ
ꯍꯥꯥ
ꯑꯔꯣꯏꯕ ꯅꯨꯃꯤꯠꯇ ꯌꯦꯡꯗꯣꯏꯅꯦ ꯑꯩꯗꯤ
ꯑꯁ ꯉꯁꯤꯁꯨ ꯌꯦꯡꯉꯣ ꯑꯥꯔꯖꯦꯟꯇꯤꯅꯥ ꯊꯣꯛꯄꯅꯦ
ꯑꯥꯔꯖꯦꯟꯇꯤꯅꯥ ꯃꯨꯛ ꯊꯣꯛꯔꯛꯑꯕꯣ ꯄꯨꯡ ꯀꯌꯥꯗ
ꯍꯣꯏ ꯁꯤꯁꯇꯨ ꯄꯨꯡ ꯃꯥꯄꯜ ꯃꯈꯥꯏꯔ ꯇꯔꯥ ꯃꯈꯥꯏꯔ ꯍꯥꯏꯈ꯭ꯔꯦ
ꯑꯣ ꯌꯦꯡꯗꯣꯢꯔꯣ ꯑꯃꯨꯛ
ꯌꯦꯡꯗꯣꯏꯅꯦ ꯀꯩꯅꯣ ꯑꯁ ꯑꯔꯖꯦꯟꯇꯤꯅꯥꯗꯤ ꯑꯩꯅ ꯈ꯭ꯋꯥꯏꯗꯒꯤ ꯄꯥꯝꯝꯕ ꯀꯟꯇ꯭ꯔꯤꯅꯦ
ꯑꯣ ꯌꯦꯡꯡꯖꯎ ꯌꯦꯡꯖ ꯑꯩꯗꯤ ꯌꯦꯡꯉꯣꯏꯗ ꯅꯦꯗꯤ ꯌꯥꯝ ꯅꯨꯡꯉꯥꯏꯇꯦ ꯑꯩꯈꯣꯏꯗ
ꯋꯥꯏ ꯍꯜꯂꯣ
ꯑꯗꯨꯣ ꯑꯗꯨꯕꯨ ꯍꯥꯏꯅꯔꯣ
ꯣ ꯌꯦꯡꯁꯤꯦ ꯅ ꯅꯑꯣ ꯍꯥꯏꯣ
ꯏꯁ ꯉꯔꯥꯡꯒ ꯑꯩ ꯁꯥꯎꯅꯤꯡꯩꯅ ꯂꯥꯎꯔꯕꯅꯦ ꯑꯗꯨ ꯐ ꯅꯨꯡꯉꯥꯏꯔꯛꯇꯦ
ꯀꯩꯁꯨ ꯀꯩꯁꯨ ꯇꯧꯔꯣꯏ ꯀꯩꯁꯨ ꯇꯧꯔꯣꯏ ꯍꯣꯔꯦꯟꯗꯤ
ꯈꯪꯗꯦ ꯍꯔꯅ ꯀꯃꯥꯏ ꯇꯧꯗꯅ ꯉꯁꯤꯗꯤ ꯑꯩ ꯐꯣꯟ ꯉꯁꯤꯗꯤ ꯑꯩ ꯐꯣꯟ ꯌꯥꯝꯅ ꯇꯧꯗ꯭ꯔꯗꯤ ꯌꯥꯗꯦ
ꯑꯣ ꯇꯧꯔꯛꯑꯣ ꯀꯥꯏꯗꯦ
ꯑꯣ ꯋꯥꯔꯤ ꯌꯥꯝ ꯁꯥꯟꯅꯗ꯭ꯔꯗꯤ ꯌꯥꯗ꯭ꯔꯦ ꯑꯩꯒꯤꯁꯦ
ꯍꯣꯏ ꯅꯪꯒꯤꯗꯃꯛꯇ ꯑꯩ ꯂꯩꯔꯤꯁꯤꯗꯤ ꯇꯧꯔꯛꯑꯣ
ꯎꯝ ꯋꯥꯔꯤ ꯁꯅꯗ꯭ꯔꯗꯤ ꯈꯔ ꯃꯇꯝꯁꯦ ꯈꯥꯏꯗꯣꯛꯔꯒ ꯋꯥꯔꯤ ꯁꯥꯗ꯭ꯔꯗꯤ ꯌꯥꯗ꯭ꯔꯦ